ꯇꯥꯔꯦ ꯇꯥꯔꯦ
ꯑꯁ ꯅꯪꯒꯤ ꯐꯣꯟꯗ ꯀꯣꯜ ꯇꯧꯕꯁꯦ ꯌꯥꯝ ꯋꯥꯏꯅꯦ
ꯅꯪꯠ ꯆꯅꯥ ꯑꯗꯨꯕ ꯑꯣꯏꯣꯏꯔꯒꯔꯤ
ꯃꯥꯅꯦ ꯃꯥꯅꯦ ꯑꯗꯨꯃꯥꯏꯅ ꯑꯣꯏꯔꯖꯥꯠꯂ ꯈꯪꯗꯦꯅꯦ
ꯄꯁꯠ ꯄꯔꯣ
ꯊꯕꯛ ꯆꯠꯂꯦ ꯉꯁꯤꯗꯤ ꯉꯟꯅ ꯍꯜꯂꯅꯤ ꯍꯧꯖꯤꯛ ꯍꯟꯈ꯭ꯔꯅꯤ
ꯑꯁ ꯀꯔꯤꯒꯤꯅꯣ
ꯑꯩꯈꯣꯏꯒꯤ ꯑꯩꯈꯣꯏꯒꯤ ꯃꯦꯅꯦꯖꯔꯗꯨ ꯃꯥ ꯄꯣꯔꯇꯨꯒꯜꯒꯤ ꯕꯤꯛ ꯐꯦꯟ ꯑꯣꯏꯕ ꯃꯥꯜꯂꯦ ꯄꯣꯠꯇꯨꯒ ꯀꯥꯗꯨꯕꯒꯤ ꯁꯤꯇꯪ ꯈꯔ ꯉꯟꯅ ꯍꯟꯈ꯭ꯔ ꯃꯥꯅꯀꯣ
ꯑꯩꯕ ꯎꯝ
ꯑꯗꯨꯒ
ꯆꯔꯔꯕꯣ
ꯆꯥꯛ ꯈꯤꯇꯪ ꯆ ꯂꯥꯛꯑꯦ ꯍꯣꯏ ꯆꯥꯛ ꯆꯗꯦꯗ ꯃꯤ ꯀꯩꯅꯣ ꯑꯣꯏꯅ ꯆꯥꯏꯗ ꯑ ꯅꯨꯗꯜꯁ ꯑꯣꯏꯅ ꯑꯣꯏꯅ ꯆꯅ
ꯍꯣꯏꯕ ꯆꯠꯂꯣ ꯉꯁꯤ ꯉꯟꯅ ꯁꯨꯇꯤ ꯊꯥꯔꯒꯗꯤ
ꯉꯥꯡ ꯈꯪꯗꯅ ꯉꯁꯤ ꯀꯥꯟꯇꯣ ꯗꯥꯝꯗꯤ ꯆꯠꯅꯁꯦꯗꯤ ꯍꯥꯏꯅꯕꯅꯦ ꯑꯗꯨ ꯈꯪꯗꯔ
ꯆꯂꯣ
ꯀꯟꯇꯣ ꯗꯥꯝꯔꯣꯝꯗ ꯏꯔꯥꯡ ꯇꯧꯔ ꯂꯩꯑꯦ ꯍꯥꯏꯌꯦ ꯂꯝꯕꯤ ꯆꯠꯍꯟꯗ ꯑꯗꯨ
ꯀꯅꯥ
ꯐꯔꯤ ꯍꯤꯟꯖꯥꯡ ꯆꯥꯔꯒꯦ
ꯁꯋꯥꯥꯏ
ꯎꯝ ꯑ ꯑꯩ ꯑꯃꯨꯛ ꯄꯨꯛꯁꯦ ꯁꯥꯔꯛꯑꯦꯅꯦ
ꯑꯥ
ꯁꯥꯔꯛꯑꯦꯕ ꯉꯁꯥ ꯑꯌꯨꯛ ꯆꯥꯔꯨꯕꯗ
ꯑꯣ ꯂ
ꯅꯠꯇꯦ ꯀꯩꯅꯣ ꯑꯣꯏꯅ ꯆꯥꯕꯅꯦ ꯑꯩꯗꯤꯄꯥꯁꯤꯅꯨꯗꯣꯁꯇꯣ
ꯍ ꯃꯥꯉ ꯃꯥ
ꯑꯗꯨꯒ ꯌꯦꯔꯨꯝꯒ ꯃꯦꯒꯤꯒꯨꯝꯕꯗꯤ ꯇꯣꯏꯅ ꯆꯥꯃꯟꯈ꯭ꯔꯕꯒꯤ ꯆꯥꯅꯤꯡꯗꯣꯏꯅꯦ
ꯝꯕꯗ ꯌꯥꯝ ꯆꯥꯒꯅꯨ ꯐꯠꯇꯦ ꯍꯥꯏꯕꯅꯤ
ꯃꯦꯒꯤꯅꯦ ꯀꯩꯕ ꯀꯣꯀꯥ ꯀꯣꯀꯥ ꯅꯨꯗꯜꯁ ꯍꯥꯏꯅ ꯑꯃ ꯂꯩꯕꯣ
ꯎꯝ
ꯑꯗꯨꯁꯨ ꯃꯈꯜ ꯌꯥꯝ ꯌꯥꯝ ꯊꯣꯛꯄꯅꯦ ꯀꯣꯀꯥꯒꯤꯗꯣ
ꯍꯥꯎ ꯉꯟꯅ ꯆꯠꯂꯗꯤ ꯑꯩ ꯕꯦꯡ ꯆꯠꯅꯤꯡꯉ ꯂꯩꯌꯦꯦ ꯑꯩꯒꯤ ꯑꯦꯀꯥꯎꯟ ꯑꯃꯗꯣ ꯌꯥꯗꯕ
ꯑꯁ ꯌꯥꯝ ꯌꯥꯝ ꯂꯩꯕ ꯃꯥꯂꯤꯒ
ꯅꯠꯇꯦꯗ ꯐꯣꯟ ꯁꯦꯝꯗꯉꯥꯏꯀꯣ ꯑꯩ ꯐꯣꯟ ꯑꯃꯗꯣ ꯌꯥꯂꯒ ꯏꯁꯀ꯭ꯔꯤꯟ ꯀꯥꯏꯈꯕꯀꯣ ꯑꯗꯨ ꯏꯁꯀ꯭ꯔꯤꯟꯗꯣ ꯁꯤꯜꯂꯨꯒꯦ ꯇꯣꯝꯅꯤꯅ
ꯅꯎꯕ ꯃꯨꯛ ꯂꯧꯔꯣꯅꯦ
ꯄꯁ ꯄꯥꯏꯗꯤꯅꯦ ꯑ ꯀꯩ ꯏꯧꯧꯕꯅ
ꯅꯒ
ꯀꯗꯥꯏꯗꯒꯤꯅ ꯄꯩꯁꯥꯁꯨ ꯄꯥꯏꯗꯦ ꯑ ꯀꯩꯁꯨ ꯄꯥꯏꯗꯦ
ꯎ
ꯑꯗꯣ ꯅꯪꯗꯤ ꯀꯔꯤ ꯇꯧꯔꯒ ꯂꯩꯒꯦ
ꯅꯤꯡꯁꯨ ꯇꯦ ꯇꯒ ꯂꯩ ꯌꯦꯒꯅꯤ
ꯎꯝ ꯐꯔꯦꯅꯦ ꯐꯔꯦꯅꯦ ꯅ ꯊꯕꯛꯇꯤ ꯑꯗꯣ ꯃꯤꯁꯤ ꯅꯪ ꯃꯤꯁꯤꯒꯤ ꯁꯞꯄꯣꯔꯠ ꯇꯧꯋꯦ ꯍꯥꯏꯕ ꯅꯠꯇ꯭ꯔꯣ
ꯍ ꯇꯥꯎꯗꯦ ꯀꯔꯤꯁ ꯇꯥꯎꯗꯦ
ꯅꯤꯃꯔ
ꯄꯨꯔꯤꯁ ꯇꯧꯗꯦ ꯥꯎ ꯄꯝꯗ
ꯐꯩꯅꯦ ꯐꯩꯅꯦ ꯑꯗꯨꯗꯤ
ꯍꯕ
ꯍꯥꯥ
ꯑ ꯌꯦꯡꯗꯦ ꯏ
ꯍꯣꯏ ꯍꯣꯏ ꯐꯩꯌꯦ ꯅꯣꯏꯗꯤ ꯌꯥꯝ ꯐꯕ ꯃꯤꯅꯤꯅꯀꯣ
ꯕꯣꯜꯒꯨꯝꯕ ꯅꯠꯇ꯭ꯔꯥ ꯑꯗꯨꯝ ꯉꯧꯁꯤꯟꯅꯕ ꯈꯣꯠꯄꯒꯨꯝꯕ ꯑꯗꯨꯝ ꯀꯩꯝꯇ ꯌꯦꯡꯅꯗ꯭ꯔꯦꯕ ꯅꯠꯇ꯭ꯔꯥ
ꯑ ꯌ
ꯎ ꯌꯥꯝ ꯇꯥꯕ ꯃꯤꯅꯗꯤ ꯅꯠꯇ꯭ꯔꯥ
ꯅꯪ ꯍꯣꯔꯦꯟ ꯀꯥꯞꯄꯛꯀꯦ ꯍꯥꯏꯕ꯭ꯔꯣ
ꯃꯥꯅꯦ ꯃꯥꯅꯦ ꯑ ꯃꯁꯥꯖꯥꯎ ꯀꯁꯤ
ꯊꯦꯡꯀ ꯌꯨ ꯕ꯭ꯔꯣ
ꯌꯥꯝ ꯂꯥꯡꯉꯦ
ꯍꯣꯏ ꯑꯩ ꯁꯤꯗ ꯄꯩꯁꯥ ꯂꯧꯊꯣꯛ ꯂꯧꯁꯤꯟ ꯇꯧꯔ ꯂꯩꯕꯀꯣ ꯀꯣꯏꯅꯤ ꯄꯩꯁꯥ ꯂꯩ
ꯑꯗꯨꯃꯥꯏꯅ ꯇꯧꯧꯕꯅꯨ ꯍꯥꯏꯕꯅꯤꯅꯦ
ꯑꯗꯨꯗꯤ ꯑꯗꯨꯃꯥꯏꯅ ꯇꯧꯅꯣ ꯍꯥꯏꯕꯗꯣ ꯑꯩꯒꯤ ꯄꯩꯁꯥ ꯅ ꯄꯤꯊꯣꯛꯈ꯭ꯔꯣ ꯁꯤꯔꯥꯕ ꯅꯪꯅ ꯍꯥꯏꯅꯤꯡꯉꯤꯁꯦ
ꯍꯜꯂꯣ ꯑꯩꯔꯒ ꯍꯥꯏꯕ ꯌꯥꯏ ꯀꯩꯅꯣ
ꯃꯥꯗꯣ ꯆꯠꯅꯤꯡꯉꯥꯏ ꯇꯧꯔ ꯂꯩꯕ ꯑꯗꯨꯒꯤ ꯂꯧꯍꯧꯗ꯭ꯔꯗꯤ ꯍꯣꯔꯦꯟ ꯐꯪꯗ꯭ꯔꯗꯤ ꯅꯪ ꯆꯠꯂꯒ ꯃꯌꯨꯝꯗ ꯂꯧꯕꯤꯒꯦ ꯍꯥꯏꯕ꯭ꯔꯥ
ꯑꯥ ꯑꯣꯟ ꯇꯧ ꯃꯟꯗꯤ ꯋꯥ ꯉ ꯌꯥꯔꯗ꯭ꯔꯦꯗ
ꯀꯣꯟ ꯇꯧꯃꯝꯃꯦꯒꯤ ꯈꯗꯥꯡꯗꯨ ꯄꯣꯝꯃꯝꯕꯅꯤ
ꯎꯝ ꯄꯃꯦ
ꯑꯩꯗꯤ ꯅꯥꯇꯣꯟꯗ ꯍꯥꯞꯃꯟꯕꯒꯤ ꯅꯞꯃꯟꯕꯒꯤꯀꯣ ꯀꯩꯔꯤꯕ꯭ꯔꯥ ꯀꯨꯠꯈ꯭ꯔꯦ ꯑꯩꯒꯤ ꯅꯥꯝ ꯅꯀꯣꯛꯅ ꯔꯥꯏꯠ ꯁꯥꯏꯠꯀꯤꯁꯦ
ꯏ
ꯑꯦꯡꯕꯅꯦ ꯅꯝꯃꯟꯕꯒꯤꯀꯣ ꯈꯔ ꯀꯟꯅ ꯐꯖꯅ ꯇꯥꯗꯕ ꯂꯩꯗꯅ
ꯑꯁ ꯐꯖꯅ ꯇꯧꯕ ꯃꯥꯂꯀꯣ ꯅꯪ
ꯐꯖꯅ ꯇꯧꯗꯗ ꯑꯩ ꯍꯣꯏ ꯈꯔꯕꯨꯗꯤ ꯍꯦꯟꯖꯤꯟꯅ ꯇꯧꯈ꯭ꯔꯦ ꯍꯥꯏꯕ ꯇꯥꯔꯦ
ꯌꯥꯝꯦꯝ ꯂꯨꯞꯄꯄꯥ ꯃꯥꯅꯦꯅꯦ ꯅꯪꯁꯨ
ꯑ
ꯈꯪꯗꯅꯦ ꯒ꯭ꯌꯥꯟ ꯇꯥꯗ꯭ꯔꯦ
ꯅꯤꯡ ꯃꯅꯂꯣ ꯏꯅꯦꯦ
ꯑꯩꯗꯤ ꯉꯥ ꯆꯥꯅꯤꯡ ꯃꯅ ꯂꯣꯏꯔꯦ ꯑ ꯆꯥꯂꯤ ꯊ ꯁꯤꯁꯦ ꯉꯥ ꯃꯔꯨ ꯌꯥꯝꯗꯕꯗꯣ ꯀꯩ ꯍꯥꯏꯔꯕ ꯎꯝ ꯑꯩ ꯑꯩꯈꯣꯏ ꯃꯅꯥꯛ ꯂꯩꯌꯦꯦ ꯑꯩꯈꯣꯏ ꯌꯨꯝ ꯃꯅꯥꯛꯇ ꯂꯩꯦ ꯄꯨꯈ꯭ꯔꯤ ꯑꯃ ꯇꯨꯡꯍꯟꯕꯤ ꯈꯛꯇꯪ ꯀꯣ ꯇꯨꯡꯍꯟꯕꯤ ꯈꯛꯇꯪ ꯐꯥꯕ ꯌꯥꯏ
ꯅꯪꯒꯤ ꯃꯤꯡꯁꯤꯁꯨ ꯅꯨꯄꯤꯒꯤ ꯃꯤꯡ ꯊꯣꯛꯂꯛꯏꯅꯦ
ꯑꯩꯒꯤ ꯏꯆꯦꯒꯤꯅꯦꯔ ꯑꯗꯨ ꯅꯪ ꯀꯔꯤ ꯅꯨꯡꯉꯥꯏꯇꯕ ꯂꯩꯒꯦ
ꯑꯩꯗꯤꯦꯗ ꯁꯨꯃ ꯍꯥꯏꯕꯅꯤ
ꯍꯥꯏꯗꯤ ꯅꯨꯡꯉꯥꯏꯇꯕ ꯑꯣꯏꯔꯒꯗꯤ ꯍꯣꯔꯦꯟ
ꯎꯝ
ꯆꯥꯔꯒ ꯇꯥꯛꯄꯤꯒꯦ ꯍꯥꯏꯕꯅꯤꯅ
ꯅꯁꯦ ꯑꯃ ꯂꯩ ꯍꯥꯏꯕꯗꯣ
ꯑꯥ
ꯀꯩꯒꯤ ꯄꯤꯔꯣ ꯁꯤꯤ ꯑꯣꯏꯈꯒꯦ ꯑ
ꯇꯠ
ꯀꯔꯤꯗ
ꯃꯁꯦ ꯁꯤꯕ ꯃꯥꯅꯅꯦ
ꯃꯥ ꯃꯌꯨꯝ ꯄꯥꯟꯈ꯭ꯔꯦ ꯑꯗꯨꯗꯤ ꯅꯪ ꯑꯩꯒꯤ ꯏꯕꯥꯏꯒ ꯋꯥꯔꯤ ꯁꯥꯟꯅꯔꯣ
ꯁ
ꯎꯝ
ꯑ ꯑꯟꯗꯕꯃ ꯂꯩꯕꯔꯤ ꯄ ꯑꯃꯅꯤꯅꯤ
ꯃꯌꯨꯝ ꯄꯥꯟꯈꯤꯕꯗꯨꯕꯨ ꯑꯩꯅ ꯀꯔꯤ ꯍꯥꯏꯒꯅꯤ
ꯑ꯭ꯔꯦ ꯑꯗꯨ ꯌꯎꯔꯗꯤ
ꯅꯪꯁꯨ ꯈꯪꯗꯕꯅ ꯌꯥꯝꯃꯦꯍꯦ ꯈꯪꯉꯣ ꯀꯔꯤꯅꯣ
ꯃꯂꯒꯂ ꯑꯣꯍꯥ ꯏꯕ꯭ꯔꯣ
ꯌꯥ ꯃꯥꯥꯟꯒꯗꯕꯨ ꯃꯥ ꯂꯩ ꯁꯛꯛꯇ ꯍꯧꯖꯤꯛ ꯄꯥꯎ ꯍꯧꯖꯤꯛ ꯄꯥꯎ ꯃꯥꯁ ꯂꯣꯏꯗꯕ ꯅꯪꯅ ꯀꯔꯤ ꯃꯨꯜꯂꯒ ꯂꯧꯔꯥ ꯍꯥꯏ
ꯍꯅꯏꯅꯦ
ꯍ ꯈ꯭ꯔꯤꯁꯃꯥꯁꯀꯤ ꯀꯨꯝꯍꯩ ꯍꯧꯖꯤꯛꯐꯥꯎ ꯀꯟꯅ ꯇꯧꯔꯤꯕ ꯅꯪꯅ ꯀꯔꯤꯅꯣ ꯀꯃꯥꯏꯅ ꯂꯧꯕ ꯂꯥꯛꯅꯤꯅꯣ
ꯈ꯭ꯔꯤꯁꯃꯥꯁꯅꯤ ꯂꯣ ꯑꯩꯈ꯭ꯔꯦ ꯉꯔꯥꯡꯥꯡꯅ
ꯍꯧꯖꯤꯛꯅ ꯑꯃꯨꯛ ꯍꯤꯡꯒꯣꯜ ꯆꯠꯄ ꯍꯧꯔꯕꯣ
ꯑ ꯉꯣꯟ ꯀꯧꯕ ꯍꯔꯅꯤ ꯍꯧꯖꯅ
ꯎꯝ ꯍꯣꯔꯦꯟ ꯉꯥꯛꯇꯪꯅꯦ ꯑꯩꯗꯤ ꯑꯃꯨꯛ ꯁꯨꯃꯥꯡꯒꯤꯗꯣ ꯑꯃꯨꯛ ꯊꯥꯒꯠꯂꯛꯑꯣꯀꯣ ꯁꯨꯃꯥꯡꯗ ꯋꯥꯏ ꯁꯤ ꯂꯣꯏꯔꯒ ꯊꯂꯣ ꯐꯩꯗ ꯎꯝ
ꯊꯒꯂ ꯀꯦ
ꯍꯌꯦꯡꯅ ꯃꯊꯪꯗꯅ ꯀꯩꯅꯣꯒꯤ ꯆꯥꯛ ꯏꯟꯁꯥꯡ ꯊꯣꯡꯉꯒ ꯂꯩꯕꯒꯤ ꯑꯃꯨꯛ ꯊꯒꯂꯣ
ꯑꯥ
ꯁꯟꯗꯦ ꯅꯨꯃꯤꯠꯇ ꯏꯔꯣꯏꯕ ꯆꯠꯄ ꯏꯔꯣꯏꯕ ꯆꯠꯂꯛꯁ ꯀꯣꯛꯇꯣ ꯈꯔ ꯌꯩꯈ꯭ꯔꯕꯀꯣ ꯀꯣꯛꯇ ꯈꯤꯇꯪ ꯀꯩꯅꯣ ꯇꯧꯈ꯭ꯔꯕ
ꯔ ꯆꯞ ꯆꯎꯔꯒ
ꯅꯠꯇꯅ ꯀꯩꯅꯣꯗ ꯅꯅ ꯁ꯭ꯋꯤꯃꯤꯡ ꯄꯨꯜꯗ ꯃꯈꯥꯒꯤ ꯃꯣꯏ ꯃꯈꯥꯒꯤ ꯐ꯭ꯂꯣꯔꯗꯣ ꯀꯩꯅꯣ ꯇꯧꯗꯕ ꯐꯖꯅꯀꯣ ꯈꯔ ꯔꯐ ꯑꯣꯏꯕ ꯑꯗꯨꯒ ꯑꯩꯅ ꯖꯤꯞꯇꯨ ꯊꯥꯗꯔꯒ ꯗꯥꯏꯚꯡ ꯇꯧꯕ ꯀꯥꯟꯗ ꯑꯩꯗꯣ ꯈꯔ ꯄꯨꯈ꯭ꯔꯤꯗꯤ ꯃꯣꯏ ꯄꯨꯜꯗꯤ ꯈꯔ ꯏꯁꯤꯡ ꯂꯩꯕꯗꯒꯤ ꯍꯦꯟꯅ ꯈꯔ ꯏꯁꯥꯗ ꯁꯥꯡꯈ꯭ꯔꯕ ꯃꯥꯜꯂꯦꯕ
ꯁꯤ ꯌꯥꯝꯃ ꯋꯥ ꯑꯃꯒꯤꯒꯤ ꯋꯥꯅꯤꯅ ꯅꯪꯤꯁꯦ
ꯍꯣꯏ ꯅꯣꯏ ꯌꯨꯝꯒꯤ ꯕꯞ ꯁꯤꯟꯗꯣꯛ ꯁꯤꯟꯖꯤꯟ ꯇꯧꯕꯗ ꯗꯔꯀꯥꯔ ꯂꯩꯗꯦ ꯍꯥꯏꯔꯛꯑꯣ ꯀꯩꯔꯥꯛ ꯄꯥꯏꯗꯁꯨ ꯑꯩ ꯑꯗꯨꯝ ꯇꯧꯕꯤꯒꯦ ꯌꯥꯏꯅ
ꯌꯥꯕ ꯆꯔꯅ ꯑꯣ
ꯑꯗꯣ ꯅꯪꯁꯨ ꯊꯕꯛꯇꯤ ꯀꯟꯅ ꯁꯨꯔꯤꯕ ꯅꯠꯇ꯭ꯔꯥ ꯍꯧꯖꯤꯛ ꯍꯧꯖꯤꯛꯁꯦ
ꯍꯣꯏ
ꯅꯣꯏꯒꯤ ꯊꯕꯛ ꯈꯨꯠꯁꯨꯗꯤ ꯌꯥꯝ ꯅꯨꯡꯉꯥꯏꯀꯣ ꯍꯨꯃꯥꯡꯁꯨ ꯇꯥꯜꯂꯕ
ꯎꯉꯥꯏ ꯃꯅꯤ ꯌꯨꯝ ꯍꯪꯈꯤꯔꯣꯏꯗ꯭ꯔꯣ ꯅꯪ
ꯍꯜꯂꯅꯤꯗ ꯑꯩ ꯉꯁꯤ ꯑꯩ ꯄꯩꯁꯥꯁꯨ ꯈꯔ ꯂꯧꯊꯣꯛꯅꯤꯡꯍꯂꯦꯕ ꯂꯀꯣ ꯁꯝꯗꯀꯣ
ꯆꯂꯣ ꯆꯠꯂꯣ
ꯄꯩꯁꯥ ꯈꯔ ꯂꯧꯊꯣꯛꯑꯒ ꯅꯨꯡꯁꯤꯗꯤ ꯊꯔꯦꯁꯤ ꯊꯔꯦꯁꯤ ꯄꯩꯁꯥ ꯑꯣꯏꯅ ꯊꯔꯛꯍꯦꯕ꯭ꯔ ꯅꯠꯇ꯭ꯔꯒ ꯉꯥ ꯉꯥ ꯌꯦꯤꯟꯖꯥꯡ ꯑꯣꯏꯅ ꯊꯥꯔꯛꯑꯣ ꯍꯥꯏꯕ꯭ꯔꯥ
ꯄꯩꯁꯥ ꯑꯣꯏꯅ ꯊꯥꯔꯛꯑꯣ
ꯑꯗꯨ ꯄꯣꯁ ꯑꯣꯐꯤꯁꯇ ꯊꯥꯔꯛꯑꯣ ꯍꯥꯏꯕ꯭ꯔꯥ ꯅꯠꯇ꯭ꯔꯒ ꯀꯃꯥꯏꯅ
ꯗꯎꯕꯂ ꯑꯣꯔ
ꯂꯥꯛꯑꯣ ꯂꯥꯛꯑꯣ ꯍꯣꯏ ꯑꯩꯒꯤ ꯂꯣꯀꯦꯁꯟ ꯊꯥꯔꯛꯀꯦꯀꯣ
ꯑꯥ
ꯂꯣꯛꯗꯥ
ꯑꯗꯣ ꯅꯪꯗꯤ ꯕꯣꯁꯁꯨ ꯌꯦꯡꯗꯦ ꯍꯥꯏ ꯑꯗꯨꯗꯤ ꯀꯃꯥꯏꯅ ꯇꯧꯕ꯭ꯔꯥ ꯅꯪ ꯀꯔꯤ ꯐꯤꯂꯝ ꯑꯃꯈꯛꯇꯪ ꯌꯦꯡꯉ ꯂꯩꯕ꯭ꯔꯥ ꯀꯣꯔꯤꯌꯥꯒꯤ ꯐꯤꯂꯝ ꯌꯦꯡꯕ꯭ꯔꯥ ꯀꯣꯔꯤꯌꯥꯒꯤ ꯐꯤꯂꯝꯁꯨ ꯌꯦꯡꯗꯦ
ꯇꯨꯝꯃꯒ ꯂꯩꯕꯅꯦ ꯑꯩꯗꯤ ꯀꯣꯛ ꯃꯥꯟꯍꯟꯒꯦꯅ ꯇꯧꯕꯅꯤꯗ ꯍꯟ ꯑ
ꯎꯝ
ꯀꯔꯤ
ꯀꯣꯛ ꯃꯥꯡꯍꯟꯒꯦ ꯍꯥꯏꯅ
ꯑꯥ ꯃꯥꯥꯡꯂꯣꯁꯨꯒꯌꯥ ꯌꯥꯅꯦꯅꯦ
ꯀꯦꯒ
ꯈꯪꯗꯦꯅꯦ ꯏꯟꯖꯥꯡ ꯍꯥꯎꯗꯕꯒꯤꯔ
ꯍꯤꯟꯖꯥꯡꯗꯨꯕꯨ ꯍꯤꯟꯖꯥꯡꯗ ꯇꯥꯏꯅꯔꯤ ꯍꯟꯖꯥꯡ ꯍꯥꯎꯇ꯭ꯔꯗꯤ ꯑꯗꯨꯝ ꯍꯥꯏꯔꯛꯑꯣ ꯑꯩꯈꯣꯏ ꯑꯗꯨꯝ ꯂꯥꯟꯕꯤꯔꯛꯀꯦ ꯍꯟꯖꯥꯡꯗꯤ
ꯑꯦ ꯍꯥꯎꯇ ꯄꯤꯔꯛꯑꯣ ꯑꯗꯨꯗꯤ
ꯏꯔꯛꯀꯦ ꯂꯧꯕ ꯂꯥꯛꯑꯣ ꯍꯣꯔꯦꯟꯀꯣ ꯑꯩ ꯍꯥꯏꯕ ꯂꯥꯛꯀꯦ ꯌꯦꯟꯖꯥꯡꯗꯣ ꯁꯤ ꯏꯟꯖꯥꯡ ꯊꯣꯡꯉꯦ ꯍꯥꯏꯕ ꯀꯥꯟꯗ
ꯅꯪ ꯄꯤꯔꯛꯑꯣꯗ
ꯄꯤꯔꯛꯀꯦ ꯍꯥꯏꯔꯒ ꯑꯃꯨꯛ ꯊꯟꯗ ꯌꯦꯡꯉꯒ ꯑꯃꯨꯛ ꯅꯪ ꯄꯤꯊꯛꯑꯔꯣꯏ ꯍꯣꯏ ꯍꯣꯏ ꯊꯤꯜꯂꯛꯀꯦ ꯊꯤꯜꯂꯛꯀꯦ ꯍꯣꯏ ꯗꯤꯂꯤꯚꯔꯤ ꯇꯧꯔꯛꯀꯦ ꯀꯣ
ꯑꯥ
ꯐꯔꯦ ꯑꯩ ꯑꯃꯨꯛ ꯀꯣꯜ ꯇꯧꯔꯛꯄ ꯌꯥꯕ꯭ꯔꯥ ꯑꯃꯨꯛ ꯇꯧꯔꯛꯀꯦ ꯑꯩ ꯁꯤꯗ ꯉꯥꯛꯇꯪ ꯀꯩꯅꯣ ꯇꯧꯋꯦꯀꯣ
ꯍꯣꯏ ꯃꯛ ꯐꯔ ꯀꯣ
ꯑꯁ ꯍ ꯍꯣꯏ ꯐꯔꯦ ꯐꯔꯦ ꯈꯨꯅꯥꯏ ꯑꯗꯨꯗꯤꯀꯣ
ꯍꯥꯎ